ꯇꯥꯕ꯭ꯔꯣ
ꯎꯝ ꯇꯥꯔ ꯆꯦ ꯆꯦ ꯇꯥꯕ꯭ꯔꯣ
ꯑ ꯇꯥꯏꯌꯦ
ꯆꯛ ꯆꯥꯔꯕꯣ ꯆꯦ
ꯇꯥꯔꯦ ꯇꯥꯔꯦ
ꯆ ꯆꯥꯛ ꯆꯥꯔꯕ
ꯑꯥ ꯆꯥꯔꯦ
ꯀꯩ ꯖꯥꯡ
ꯑꯁꯦꯕꯣꯠ ꯀꯃꯣꯔꯤꯒ ꯊ
ꯎ ꯍꯥꯎꯅꯤꯌꯦ ꯑꯗꯨꯗ ꯑꯣꯏꯗꯤ ꯁꯦꯕ ꯆꯥꯗꯦ
ꯅꯪꯗꯤ
ꯆꯥꯔꯦ ꯑꯩꯁꯨ
ꯀꯩꯩꯅꯥꯡ ꯆꯥꯔꯕ
ꯌꯦꯟ ꯊꯣꯡꯕ
ꯌꯦꯟ ꯊꯣꯡꯕ ꯍꯥꯎꯔꯝꯃꯔꯣꯏ ꯑꯗꯨꯗꯤ
ꯍꯥꯎꯇꯦ
ꯎꯝ ꯎꯝ ꯈꯔ ꯄꯤꯔꯛꯑꯣꯅ ꯌꯥꯔꯒꯅ
ꯎꯝ ꯊꯩꯕꯣꯛ ꯃꯣꯔꯣꯛ ꯐꯨꯠꯄ ꯑꯩꯈꯣꯏ ꯃꯥꯅ ꯐꯨꯠ ꯂꯩꯔꯝꯃꯦ ꯌꯨꯝꯗ
ꯎꯝ ꯊꯨꯝꯒ ꯍꯥꯞꯆꯜꯂꯛꯄꯗ ꯍꯥꯎ
ꯎꯝ ꯑꯩ ꯀꯟꯅ ꯆꯥꯔꯤ
ꯎꯝ ꯐꯩꯕꯣꯡ ꯃꯁꯥꯗꯨꯗꯤ ꯆꯥꯕ ꯉꯝꯗꯦꯕ ꯑꯩꯗꯣ ꯌꯣꯠꯄꯗ ꯍꯦꯛꯇ ꯉꯝꯃꯛꯇꯕ
ꯑꯥ ꯑꯗꯨ ꯑꯩꯗꯤ ꯃꯌꯥꯝ ꯉꯝꯃꯦ
ꯎꯝ ꯑꯩꯗꯤ ꯍꯩꯅꯗꯦ ꯑꯗꯨꯗ ꯍꯣꯏ ꯈꯅꯥꯎꯁꯤꯗ ꯍꯦꯛꯇ ꯄꯜꯂꯒ ꯂꯩꯕꯩ ꯇꯥꯏꯞꯇ ꯇꯧꯋꯦ
ꯑꯥ ꯑꯥ ꯇꯧꯔꯒ ꯎ ꯑꯣꯕ ꯃꯤꯁꯨ ꯂꯩꯔꯕꯅꯤ ꯑꯗꯨ
ꯑꯥ ꯑꯥ ꯑꯥ
ꯑꯩꯗꯤ ꯃꯌꯥꯝ ꯉꯝꯃꯤ
ꯑꯣ ꯃꯤ ꯌꯥꯝ ꯄꯥꯝ ꯆꯥꯕ ꯃꯤ ꯂꯩꯕꯅ
ꯑꯥ
ꯑꯩ ꯑꯉꯥꯡ ꯑꯣꯏꯔꯤꯉꯩꯗꯗꯤ ꯈꯔ ꯉꯝꯃꯝꯕꯅꯦꯕ ꯑꯗꯨꯝ ꯆꯥꯔꯝꯕꯅꯦꯕ ꯍꯥꯎꯅ ꯑꯗꯣ ꯀꯃꯥꯏꯅ ꯇꯧꯗ꯭ꯔꯤꯅꯣ ꯈꯪꯗꯦ ꯍꯧꯖꯤꯛꯁꯤꯅꯅꯦ ꯑꯃ ꯆꯥꯕꯁꯤꯗ ꯄꯜꯂ ꯂꯩꯈ꯭ꯔꯅꯤ ꯀꯅꯥꯏꯁꯤꯅ
ꯑꯩ ꯊꯤꯕꯣꯛ ꯃꯔꯨꯞ ꯀꯟꯅ ꯆꯥꯏ ꯊꯨꯝꯒ ꯍꯥꯞꯄ
ꯍꯥꯎꯕꯅꯦ ꯃꯔꯨꯗꯤ
ꯎꯝ ꯐꯨꯠꯇꯣꯛꯄꯒꯤ
ꯑꯗꯨ ꯃꯤ ꯀꯩꯅꯣꯁꯨ ꯆꯥꯅꯩ ꯍꯥꯏ ꯑꯗꯨꯒꯤ ꯇꯥꯏꯞꯇ ꯏꯔꯣꯜꯂꯒꯁꯨ ꯆꯥꯅꯩ ꯍꯥꯏ ꯏꯔꯣꯕꯗ
ꯎ ꯀꯥꯡꯍꯧ ꯏꯔꯣꯝꯕ ꯆꯝꯊꯣꯡ ꯌꯥꯝ ꯌꯥꯕꯅꯦ ꯆꯥꯕ
ꯍꯧꯖꯤꯛꯀꯤ ꯑꯄꯨꯠꯕꯗꯨꯣ ꯈꯛꯇꯅꯦ ꯑꯩꯈꯣꯏꯅꯁ ꯍꯥꯏꯁꯦ ꯂꯧ
ꯎꯝ ꯑꯩꯗꯤ ꯑꯌꯥꯝꯕ ꯆꯥꯔꯦꯝ ꯊꯣꯡ ꯆꯥꯔꯦ ꯑꯗ ꯀꯥꯡꯍꯧ ꯆꯥꯔꯦ ꯏꯔꯣꯝꯗꯣꯇꯅꯤ ꯆꯥꯗꯕ
ꯎꯝ
ꯀꯥꯡ ꯀꯣꯏꯕ ꯆꯠꯂꯣꯏꯗꯣꯔ ꯆꯦ
ꯀꯥꯡ ꯀꯣꯏꯕꯁꯦ ꯆꯠꯇꯧꯕꯗꯤ ꯃꯥꯟꯗꯦ ꯑꯗꯣ ꯏꯃꯥꯟꯅꯕꯤꯈꯩ ꯄꯨꯟꯁꯦꯗꯤ ꯍꯥꯏꯌꯦꯕ ꯑꯗꯨꯝ ꯌꯨꯝꯗ ꯑꯣꯏꯅ ꯈꯦꯆ꯭ꯔꯤ ꯍꯧꯔꯒ ꯆꯥꯥꯁꯦ ꯍꯥꯏꯅꯕꯗꯣ
ꯎꯝ
ꯑꯀꯣꯏꯕ ꯑꯣꯏꯅꯗꯤ ꯆꯠꯂꯔꯣꯏꯕ ꯅꯪ ꯀꯩꯅꯣꯒ ꯈꯪꯕ꯭ꯔꯥ ꯁꯔꯝ ꯆꯤꯡ ꯈꯪꯕ꯭ꯔꯥ
ꯑꯥ ꯈꯪꯉꯦ
ꯑꯗꯣ ꯃꯤ ꯃꯌꯥꯝ ꯆꯠꯅꯕꯅꯦꯕ ꯀꯤꯍꯣꯝ ꯆꯥꯕ ꯑꯗꯣ ꯑꯩꯈꯣꯏꯒꯤ ꯍꯦꯠ ꯌꯨꯝ ꯃꯃꯥꯡꯗꯅꯦꯕ
ꯑꯦ ꯑꯩꯈꯣꯏ ꯅꯍꯥꯟ ꯂꯥꯛꯑꯃꯦ
ꯑ ꯑꯩꯈꯣꯏ ꯑꯗꯨꯒꯤ ꯍꯦ ꯑꯩꯈꯣꯏꯗꯒꯤ ꯆꯤꯡ ꯑꯃ ꯂꯥꯜꯂꯒ ꯑꯩꯈꯣꯏ ꯌꯨꯝꯗꯨ ꯃꯃꯥꯡꯗ ꯂꯩꯕ ꯆꯤꯡꯗꯣ ꯂꯥꯜꯂꯒꯅꯦꯕ ꯍꯧꯖꯤꯛꯀꯤꯗꯣ
ꯑꯁ ꯀꯥꯡ ꯃꯅꯨꯡꯗ ꯑꯝꯇꯪꯗꯤ ꯆꯠꯂꯨꯔ ꯃꯥꯅꯦ ꯍꯦꯛꯇ ꯂꯝꯕꯤ ꯆꯤꯟꯕꯗꯤ ꯌꯨꯝ ꯌꯧꯔꯛ ꯉꯝꯗꯕ ꯇ꯭ꯔꯥꯐꯤꯛ ꯖꯥꯝ ꯊꯣꯛꯇꯅꯅꯦ ꯑꯗꯨꯅ ꯑꯁ ꯀꯤꯍꯣꯝ ꯆꯥꯕ ꯀꯥꯟꯗꯤ ꯆꯠꯂꯔꯣꯏꯁꯦ ꯈꯦꯁꯤ ꯑꯣꯏꯅ ꯍꯧꯔꯒ ꯆꯥꯔꯁꯦ ꯑꯗꯨꯃꯥꯏꯅꯗꯤ ꯍꯥꯏꯅꯩꯩꯅꯦ ꯑꯗꯣ ꯈꯪꯗꯦ
ꯑꯩꯈꯣꯏꯗꯤ ꯅꯍꯥꯟ ꯆꯥꯛ ꯑꯗꯨ ꯆꯥꯕ ꯂꯥꯛꯑꯒ ꯆꯤꯡ ꯑꯣꯟꯅ ꯇꯩꯏꯅ ꯆꯥ ꯂꯩꯔꯝꯗꯅ ꯑꯩꯈꯣꯏꯅ ꯈꯟꯗꯤ ꯈꯟꯕ
ꯎꯝ
ꯀꯩꯅꯣ ꯃꯤ ꯑꯃꯝꯇ ꯂꯥꯛꯇ꯭ꯔꯤꯁꯦꯅ ꯑꯩꯈꯣꯏ ꯃꯁꯦꯜꯟꯅ ꯍꯥꯏꯗꯤ ꯍꯥꯏꯅꯕ ꯑꯗꯨꯒ ꯑꯣꯟꯅ ꯇꯩꯅꯕ ꯑꯣꯏ
ꯍꯥꯏꯗꯤ ꯃꯣꯏꯒꯤ ꯄꯨꯔꯥ ꯃꯄꯨꯡ ꯑꯣꯏꯕꯗꯣ ꯑꯗꯨꯗꯤ ꯑꯥ ꯃꯅꯨꯡ ꯆꯪꯁꯤꯜꯂꯒ ꯇꯤꯛꯀ ꯍꯧꯕ ꯃꯔꯛꯇꯨꯗ ꯂꯩꯕꯅꯦꯕ
ꯎꯝ
ꯃꯤꯅ ꯀꯤꯍꯣꯝ ꯆꯥꯐꯝꯅꯦ ꯀꯥꯏꯅ ꯐꯖꯅꯒ ꯁꯦꯝꯃꯒ ꯊꯝꯕꯗꯣ
ꯎꯝ
ꯃꯆꯤꯟ ꯋꯥꯏꯒꯤꯗꯨꯗꯤ ꯁꯨꯝ ꯌꯣꯟꯕꯩ ꯋꯥꯅꯤ ꯑꯗꯨꯒ ꯐꯣꯇꯣ ꯀꯩꯀꯥ ꯀꯥꯞꯄ ꯈꯣꯠꯄ ꯐꯖꯕ ꯃꯐꯝꯗꯤ ꯑꯥ ꯈꯔ ꯃꯅꯨꯡ ꯆꯪꯁꯤꯜꯂ ꯂꯩ
ꯑꯁ ꯑꯩꯈꯣꯏꯗꯤ ꯑꯗꯨ ꯅꯥꯀꯟꯗꯒ ꯅꯠꯇꯦꯗ ꯆꯤꯡꯗꯣ ꯑꯣꯟꯅ ꯇꯩꯅ ꯀꯥ ꯂꯩꯔꯝꯃꯤꯅ
ꯍꯥꯏꯃꯥ ꯀꯔꯥꯏ ꯆꯤꯡꯗ ꯀꯥꯔꯨꯏꯕ
ꯑꯁꯣꯝ ꯅꯥꯀꯟꯒꯤ ꯀꯤꯍꯣꯝꯗꯤ ꯃꯌꯥꯝ ꯊꯥꯍꯧꯋꯦ
ꯑꯥ
ꯑꯗꯨꯒ ꯎ ꯑꯆꯧꯕꯗꯤ ꯍꯧꯍꯧꯗꯦ ꯄꯥꯛꯇꯛꯄꯩꯅꯣꯅ ꯑꯅꯦꯝꯕ ꯑꯣꯏꯅ ꯄꯥꯛꯇꯛ ꯄꯇꯛꯅꯅꯒ ꯍꯧꯔꯒ ꯌꯥꯝ ꯐꯖꯍꯧꯋꯦꯕ ꯃꯐꯝꯗꯨꯁꯨ ꯑꯗꯨꯝ ꯑꯣꯗꯣ ꯒꯥꯔꯤ ꯊꯧꯗꯣꯔꯛꯄꯗ ꯊꯦꯡꯅꯔꯕ ꯑꯁꯦꯡꯕ ꯃꯐꯝꯗꯨꯅ
ꯑꯣ
ꯑꯗꯣ ꯑꯩꯈꯣꯏ ꯃꯁꯦꯟ ꯍꯥꯏꯅꯩꯅꯤ ꯀꯩꯅꫭ ꯑꫭꯟꯅꯩ ꯑꯩꯈꯣꯏꯅ ꯉꯁꯥꯏꯈꯩꯏ ꯀꯥꯔꯤꯁꯦ ꯃꯤ ꯂꯩꯇꯦ ꯂꯩꯇꯦ ꯍꯥꯏꯔꯤꯁꯦ ꯑꯣꯟꯅꯕꯩꯅꯤꯅꯦ
ꯎꯝ ꯍꯣꯏ ꯍꯣꯏ ꯍꯣꯏ ꯑꯩꯈꯣꯏ ꯍꯧꯖꯤꯛ ꯍꯥꯏꯔꯤꯕ ꯇꯤꯛ ꯃꯌꯥꯝ ꯍꯧꯕ ꯃꯐꯝꯗꯣ ꯇꯤꯛ ꯃꯔꯛ ꯇ ꯎꯝ ꯀꯩꯅꫭ ꯍꯧꯗꫭꯏꯅꯦꯕ ꯀꯤꯍꫭꯝ ꯍꯧꯗꯣꯏꯅꯦꯕ
ꯎꯝ
ꯑꯗꯨꯗꯤ ꯇꯤꯛꯇꯨꯗ ꯌꯦꯡꯕꯗ ꯐꯖꯕꯅꯦ ꯍꯥꯏꯕ ꯑꯗꯨꯝ
ꯑꯥ ꯐꯖꯩ
ꯃꯣꯏ ꯇꯥꯡꯗꯤ ꯇꯥꯡꯕꯒꯤ ꯀꯤꯍꯣꯝꯗꯤ ꯃꯤ ꯌꯥꯝ ꯂꯥꯛꯏ ꯃꯇꯤꯛ
ꯎꯝ ꯃꯣꯏꯁꯨ ꯑꯗꯨꯝ ꯂꯥꯛꯑꯅꯤ ꯈꯪꯉꯕ ꯑꯩꯈꯣꯏ ꯏꯃꯥꯟꯅꯕꯤꯈꯩ ꯂꯥꯏ ꯈꯨꯔꯨꯝ ꯆꯠꯁꯦꯗꯤ ꯍꯥꯏꯅꯕꯅꯦ ꯑꯗꯣ ꯑꯩ ꯄꯥꯕꯨꯡ ꯃꯅꯤꯍꯔꯁꯦ ꯈꯪꯗꯦ ꯑꯗꯨꯗꯤ ꯃꯣꯏꯅ ꯃꯐꯝ ꯑꯃ ꯍꯥꯏꯔꯛꯈꯤꯕ ꯀꯥꯎꯕ ꯀꯥꯎꯔꯦ
ꯑꯥ ꯑꯁꯤ ꯒꯣꯕꯤꯟꯗꯗꯁꯨ ꯃꯤ ꯃꯌꯥꯝꯗꯤ ꯆꯠꯅꯩ ꯍꯥꯏ ꯑꯗꯣ ꯑꯝꯇꯗꯤ ꯆꯠꯇ꯭ꯔꯤ ꯀꯥꯡ ꯆꯤꯡꯕ ꯈꯣꯠꯄ ꯇꯧꯕꯗ ꯆꯠꯅꯩꯌꯦꯅ
ꯑꯩꯅ ꯇꯥꯃꯣ ꯃꯅꯤ ꯍꯥꯏꯔꯁꯦ ꯈꯤꯇꯪ ꯇꯥꯡꯉꯦ
ꯑꯁ ꯃꯅꯤꯍꯥꯔꯁꯤꯅꯤ ꯌꯥꯝ ꯁꯥꯊꯤꯔꯤꯁꯤ
ꯃꯥꯥ ꯂꯩꯔꯗꯤ ꯊꯕꯛ ꯂꯣꯏ ꯀꯣꯝꯃꯦ
ꯀꯣꯝꯃꯤ ꯀꯣꯝꯃꯤ ꯋꯥ ꯈꯪꯕꯁꯨ ꯋꯥ ꯈꯪꯕꯁꯨ ꯇꯥꯕ ꯁꯤ ꯃꯥ ꯂꯩꯇꯕꯩꯅꯦ ꯋꯥ ꯈꯪꯗꯕ ꯇꯥꯔꯤ
ꯃꯥꯅꯤ
ꯎꯝ ꯃꯤꯅ ꯀꯔꯤ ꯗ꯭ꯔꯦꯁ ꯂꯩꯁꯤꯒꯦꯅ ꯈꯟꯕ ꯑꯈꯣꯏꯅ ꯀꯃꯥꯏꯅ ꯄꯩꯁꯥ ꯇꯥꯟꯁꯤꯒꯦꯅ ꯇꯧ ꯂꯩꯔꯦ
ꯀꯔꯣꯝ ꯅꯥꯀꯥꯟꯗ ꯁꯥꯏꯠ ꯏꯟꯀꯝ ꯂꯥꯛꯀꯅꯤ
ꯎꯝ ꯑꯗꯩ ꯍꯧꯖꯤꯛꯀꯥꯟ ꯂꯩꯁꯥꯥꯕꯤꯁꯤꯡꯗꯤ ꯄꯥ ꯍꯥꯞꯄꯤ ꯈꯨꯖꯤꯟ ꯍꯥꯞꯄꯤ ꯑꯈꯣꯏꯗꯤ ꯏꯁꯣꯔꯅ ꯄꯤꯔꯛꯑꯦꯅ ꯑꯗꯨꯝ ꯄꯦꯟꯊꯣꯛꯑꯦ
ꯊꯤꯍꯜꯂꯝꯃꯤꯁꯤꯁꯨ ꯃꯥꯅ ꯃꯔꯝ ꯑꯃ ꯂꯩ ꯊꯤꯍꯜꯂꯝꯃꯤꯅꯤꯅꯦ
ꯎꯝ ꯃꯁꯀꯔꯥ ꯐꯥꯎ ꯁꯪꯗ꯭ꯔꯀꯥꯟꯁꯤꯗ ꯀꯗꯥꯏꯗꯒꯤ ꯄꯥ ꯍꯥꯞꯄꯅꯣ
ꯑꯩꯁꯨ ꯏꯂꯚꯦꯟ ꯀꯥꯔꯛꯄꯗꯗꯤ ꯌꯥꯝ ꯀꯦꯅꯤꯡꯉꯦ ꯁ꯭ꯀꯨꯜ ꯆꯠꯄꯗ ꯑꯣꯖꯥ ꯖꯥꯅ ꯉꯥꯡ ꯉꯝ ꯉꯥꯡꯉꯤꯗꯣ ꯃꯤꯊꯨꯞꯀ ꯅꯞꯄꯒ ꯈꯣꯨꯝꯖꯤꯟ ꯈꯣꯝꯖꯤꯟ ꯌꯥꯝ ꯆꯩ ꯑꯗꯨ ꯍꯧꯖꯤꯛ ꯀꯣꯂꯦꯖ ꯀꯥꯔꯛꯑꯀꯥꯟꯗꯅ ꯀ꯭ꯔꯤꯝꯈꯇ ꯅꯦ ꯑꯩꯅ ꯇꯦꯔ ꯆꯠꯂꯤꯁꯤ
ꯀꯦꯅꯤꯡ ꯉꯛꯑꯣꯏꯗꯧꯗꯅꯤ ꯑꯗꯨꯝ ꯑꯗꯣ ꯏꯂꯚꯦꯟ ꯇꯨꯋꯦꯜꯞꯇꯒꯗꯤ ꯄꯨꯔꯥ ꯁꯥꯗꯨꯅꯦꯕꯀꯣ ꯁꯝꯖꯤ ꯆꯨꯝꯅ ꯁꯨꯝ ꯄꯨꯜꯂꯒ ꯁꯝꯐꯥ ꯑꯝꯒ ꯐꯥꯒꯠꯈ꯭ꯔꯗꯤ ꯂꯣꯏꯔꯦ ꯂꯤꯞ ꯏꯁꯇꯤꯛꯀ ꯃꯆꯦꯠ ꯑꯝꯐꯥꯎ ꯁꯪꯉꯛꯇꯦꯕ
ꯏꯁ ꯃꯑꯣꯡ ꯑꯝꯅꯦ ꯏꯂꯦꯚꯦꯟ ꯇꯨꯋꯦꯜꯐ ꯇꯗꯤ ꯑꯩꯅ ꯑꯩꯈꯣꯏꯅ ꯑꯃꯨꯛ ꯑꯗꯨꯒ ꯒ꯭ꯔꯦꯖꯨꯑꯦꯁꯟ ꯌꯧꯔꯛꯄ ꯃꯇꯝꯗꯒꯤ ꯇꯤ ꯑꯃꯨꯛ ꯂꯥꯏ ꯍꯔꯥꯎꯕ ꯑꯗꯨꯝ ꯀꯥꯟꯗꯨ ꯂꯥꯏ ꯍꯔꯥꯎꯕꯒꯤ ꯑꯩꯁꯦ ꯖꯒꯣꯏ ꯁꯥꯗꯣꯏꯅꯤ ꯍꯥꯏꯔ ꯏꯃꯥꯟꯅꯕꯤꯒꯩꯅ ꯍꯧꯖꯤꯛꯐꯥꯎ ꯄꯤꯁꯨꯝ ꯐꯣꯏꯗꯕꯅ ꯐꯥꯔꯕ ꯐꯣꯏꯕꯅꯦ ꯄꯤꯁꯨꯝꯁꯦ ꯑꯩꯁꯦ ꯀꯞꯄꯦ ꯅꯥꯏꯌꯦꯕ ꯑꯍꯥꯟꯕ ꯐꯣꯏꯕꯅꯤꯅ
ꯅꯥ
ꯑꯗꯨꯗꯒꯤꯗꯤ ꯑꯗꯨꯝ ꯐꯣꯏꯈꯔꯦ ꯃꯣꯏꯅ ꯖꯒꯣꯏ ꯁꯥꯅꯤ ꯍꯥꯏꯔꯦ ꯅꯪ ꯁꯤꯒꯤ ꯄꯤꯁꯨꯝꯁꯤꯅ ꯀꯃꯥꯏꯅ ꯖꯒꯣꯏ ꯁꯥꯗꯣꯏꯅꯣꯅ ꯑꯥꯗ ꯐꯣꯏꯒ꯭ꯔꯤꯅꯤ ꯑꯗꯨ ꯁꯦꯀꯦꯟ ꯁꯦꯃꯤꯁꯇꯔꯗꯅꯤꯀꯣ ꯄꯨꯔꯥ ꯑꯁ ꯈꯪꯗꯦ ꯄꯨꯔꯥ ꯐꯤꯕꯝ ꯑꯃꯗꯅꯤ ꯂꯩꯔꯛꯏꯁꯦ ꯂꯥꯏꯔꯤꯛ ꯈꯔ ꯄꯥꯔ ꯄꯪꯂꯩ ꯂꯩꯔꯛꯄ ꯀꯥꯡꯒꯨꯗꯣ ꯑꯣꯏꯔꯛꯑꯦꯕ ꯑꯗꯩꯗꯤ ꯄꯤꯁꯨꯝ ꯐꯣꯏꯈꯤꯕꯗꯒꯤꯗꯤ ꯁꯅꯥꯗꯨꯁꯨ ꯕꯣꯜ ꯌꯥꯟꯊꯕꯤꯒ ꯁꯤꯔꯝꯕꯤꯗꯣ ꯑꯗꯨ ꯂꯧꯊꯣꯛꯈ꯭ꯔꯤꯕꯗꯩꯗꯤ ꯃꯑꯣꯡ ꯃꯑꯣꯡ ꯈꯔ ꯈꯔ ꯁꯤꯔꯛꯄꯗꯩꯗꯤ ꯄꯤꯁꯨꯝꯒ ꯐꯣꯏꯔꯛꯄꯗꯩꯗꯤ ꯃꯤ ꯈꯔ ꯈꯔ ꯃꯥꯜꯂꯛꯑꯦ
ꯍꯥ ꯍꯥ
ꯑꯗꯣ ꯀꯩꯁꯨ ꯑꯩꯈꯣꯏꯅ ꯀꯦꯕꯒ ꯍꯥꯏꯔꯤꯁꯦ ꯀꯩꯁꯨ ꯀꯦꯖꯕ ꯅꯠꯇꯦꯗ ꯂꯤꯞꯏꯁꯇꯤꯛ ꯑꯃ ꯁꯪꯈ꯭ꯔꯗꯤ ꯂꯣꯏꯔꯦ
ꯎꯝ ꯀꯩꯁꯨ ꯑꯍꯦꯟꯕ ꯍꯥꯞꯄꯁꯨ ꯅꯠꯇꯕ ꯂꯤꯞꯁꯇꯤꯛ ꯁꯡꯈ꯭ꯔꯗꯤ ꯐꯖꯔꯦ ꯑꯁꯤꯅꯤ ꯑꯩꯈꯣꯏ
ꯂꯤꯔꯛꯄ ꯌꯥꯝ ꯁꯥꯊꯤꯕꯁꯦ ꯃꯥꯛꯁ ꯑꯃ ꯎꯞꯁꯟꯈ꯭ꯔꯗꯤ ꯌꯥꯔꯦ ꯂꯤꯞꯁꯇꯤꯛꯁꯨ ꯁꯛ ꯁꯪꯕ ꯁꯪꯗꯕ ꯈꯪꯗꯦ ꯃꯥꯛꯁ ꯎꯨꯞꯁꯜꯂ ꯑꯗꯨꯝ ꯆꯠꯄ
ꯅꯨꯡꯉꯥꯏ ꯑꯗꯨꯅ
ꯌꯥꯝ ꯎꯞꯄꯅꯦ ꯆꯦ ꯔꯣꯖꯤꯅꯥꯖꯨ
ꯅꯨꯡꯉꯥꯏꯇ꯭ꯔꯦ ꯂꯣꯛ ꯊꯨꯝꯂꯤ ꯊꯨꯡꯂꯤ ꯇꯧꯕ
ꯑꯁ ꯑꯩ ꯀꯣꯂꯦꯖ ꯀꯥꯕꯁꯤ ꯈꯤꯇ ꯈꯔ ꯈꯟꯕꯗꯅꯦ ꯑꯩꯅ ꯃꯊꯥ ꯁꯥꯔꯤꯁꯦ
ꯑꯅꯛꯄ ꯑꯝꯗ ꯂꯩꯔꯨꯔꯗꯤ ꯐꯔꯅꯤ ꯅꯠꯇ꯭ꯔꯗꯤ ꯑꯁꯁꯨ ꯊꯕꯛ ꯑꯃꯅꯦ ꯃꯤ ꯄꯨꯔꯥ
ꯑꯗꯨꯅꯦ ꯍꯥꯏꯁꯦ ꯀꯩꯝꯇ ꯅꯪꯗꯕꯤꯅꯦꯕ
ꯎꯝ
ꯉꯟꯇꯥ ꯍꯧꯒꯠꯂꯅꯤ ꯑꯗꯨꯒ ꯍꯣꯔꯦꯟ ꯊꯦꯡ ꯀꯥꯟ ꯍꯜꯂꯛꯑꯅꯤꯅ ꯊꯦꯡ ꯍꯜꯂꯛꯑꯕꯃꯤꯅ ꯀꯩꯝꯇꯁꯨ ꯇꯧꯅꯤꯡꯉꯔꯣꯏ
ꯍꯌꯦꯡ ꯑꯌꯨꯛ ꯉꯟꯅ ꯍꯧꯒꯠꯅꯤ ꯈꯟꯕꯩ ꯉꯟꯅ ꯑꯃꯨꯛ ꯇꯨꯝꯅꯤꯡꯉꯛꯑꯅꯤ ꯇꯨꯝ ꯋꯥꯁꯨꯕ ꯅꯦꯕ ꯏꯁꯥꯗꯣ
ꯂꯩ ꯌꯥ ꯀꯥꯏ ꯄꯥꯏꯅꯤꯗꯧꯖ
ꯎꯝ ꯂꯥꯏꯔꯤꯛ ꯄꯥꯕ ꯑꯣꯏꯗꯕꯅꯤꯗ ꯌꯨꯝꯗ ꯂꯩꯔꯒ ꯑꯗꯨꯅ ꯑꯩꯈꯣꯏ ꯍꯣꯁꯇꯦꯜ ꯐꯪꯗ꯭ꯔꯁꯨ ꯔꯦꯟꯇ ꯑꯗꯨꯝ ꯂꯩꯔꯛꯏꯗꯣ ꯊꯧꯕꯥꯜ ꯂꯣꯝꯁꯤꯗ ꯈꯔ ꯍꯦꯛ ꯐꯕ ꯑꯝꯇꯪ ꯂꯩꯔꯝꯃꯗꯤ ꯐꯗꯧꯕ
ꯎꯝ
ꯀꯥꯗ꯭ꯔꯁꯨ ꯌꯥꯕ ꯉꯥꯛ ꯂꯩꯁꯟꯗꯅ
ꯑꯗꯨꯅ ꯂꯣꯏ ꯕꯤꯠ ꯁꯨꯍꯟꯕꯖꯥꯠꯅꯦ ꯑꯩꯉꯣꯟꯗ ꯑꯩꯅ ꯇꯨꯌꯦꯞ ꯂꯣꯏꯔꯛꯄ ꯑꯩꯈꯣꯏꯗ ꯐꯣꯟ ꯃꯌꯥꯝ ꯇꯧꯔꯛꯑꯦꯕꯀꯣ ꯃꯤ ꯁꯨꯝ ꯍꯥꯏꯗꯤ ꯀꯩꯅꯣ ꯇꯧꯅꯕꯒꯤ ꯈꯣꯝꯅꯕꯗꯣ ꯑꯗꯨꯗꯨꯒ ꯑ ꯃꯈꯥꯁꯦ ꯀꯩꯗꯧꯗꯣꯏꯅꯣ ꯈꯣꯠꯇꯣꯏꯅꯣ ꯀꯥꯏꯅ ꯁꯨꯝ ꯍꯪꯕ ꯑꯩꯅ ꯀꯣꯂꯦꯖ ꯖꯦꯅꯔꯦꯜ ꯂꯥꯏꯟ ꯇꯧꯗꯣꯏꯅꯦꯅ ꯍꯥꯏꯔꯨꯔꯦ ꯑꯗꯨꯒ ꯋꯥꯏ ꯀꯦꯗꯔꯑꯦ
ꯎꯝ
ꯍꯥꯏꯗꯤ ꯊꯧꯕꯜ ꯊꯧꯕꯥꯜꯂꯣꯝꯒꯤꯅꯦ ꯍꯥꯏꯕ ꯑꯗꯨꯗ ꯋꯥꯡꯖꯤꯡꯡꯂꯣꯝꯗꯒꯤꯅꯦꯒ ꯍꯥꯏꯕꯗꯨꯗ ꯃꯣꯏꯗꯤ ꯋꯥꯈꯟꯗꯣ ꯑꯗꯨꯝ ꯍꯥꯏꯌꯨꯗꯅ ꯑꯩꯈꯣꯏ ꯁ꯭ꯋꯥꯏꯗꯩꯗꯤ ꯑꯗꯨꯝ ꯋꯥꯏ ꯀꯦꯒꯨꯝꯕ ꯊꯧꯕꯥꯜ ꯀꯣꯂꯦꯖ ꯋꯥꯥꯏꯈꯣꯝ ꯃꯅꯤ ꯁ꯭ꯋꯥꯏꯗ ꯑꯗꯨꯝ ꯂꯣꯏ ꯂꯣꯏꯁꯤ ꯁꯟꯅꯅꯕꯅꯤꯅ ꯃꯣꯏ ꯋꯥꯈꯟꯗꯁꯨ ꯑꯗꯨꯃꯥꯏꯅ ꯂꯩꯕ꯭ꯔꯥ ꯈꯪꯗꯦ ꯋꯥꯏ ꯀꯦ ꯇꯝꯗꯣꯏꯔꯅ ꯍꯥꯏꯔꯛꯄ
ꯑ ꯏꯅꯥꯎꯅꯨꯄꯤꯁꯨ ꯏꯝꯐꯥꯜ ꯀꯣꯂꯦꯖꯀꯤ ꯈꯟꯕꯅꯦ ꯑꯗꯣ ꯃꯥ ꯁꯣꯝꯗ ꯑꯣꯏꯅ ꯇꯝꯅꯤꯡꯉꯦ ꯍꯥꯏꯕꯒꯤ ꯁꯣꯝꯗ ꯑꯃꯨꯛ ꯆꯜꯂꯤꯅꯦ ꯑꯃꯗꯣ ꯄꯩꯁꯥ ꯍꯟꯗꯣꯛꯍꯜꯂꯒ ꯐꯖꯅ ꯑꯦꯄ꯭ꯂꯤꯀꯦꯁꯟ ꯏꯔꯒꯅꯦ ꯍꯟꯗꯣꯛꯑꯒ ꯇꯧꯋꯦ
ꯕꯤꯔꯥꯅꯤꯗ ꯌꯥꯝ
ꯎꯝ ꯈꯔ ꯇꯝꯍꯧꯕ ꯈꯔ ꯀꯥꯍꯧꯕꯁꯤꯅ ꯐꯗꯣꯏꯅꯤꯗ ꯇꯝꯃꯦꯁꯨ ꯊꯣꯛꯀꯗꯧ ꯗꯣꯏ ꯅꯣ ꯀꯣꯂꯦꯖ ꯀꯥꯗ꯭ꯔꯒ ꯀꯣꯝꯕꯩ ꯋꯥꯗꯤ ꯂꯥꯏꯔꯤꯛ ꯇꯝꯗꯕꯅ ꯀꯣꯝꯃꯤ ꯀꯩꯅꯣ ꯅꯠꯇ꯭ꯔꯥ ꯌꯥꯝ ꯀꯣꯝꯕ ꯄꯥꯝꯃꯒꯅ ꯀꯣꯛ ꯇꯣꯛꯊꯣꯛꯄꯤꯕ ꯎꯝ ꯄꯩꯁꯥꯁꯨ ꯇꯤꯡꯗ꯭ꯔꯦ
ꯎꯝ ꯇꯥꯟꯕꯩ ꯁꯔꯨꯛꯇ ꯑꯣꯏꯔꯛ ꯑꯅꯤ
ꯎꯝ
ꯅꯨꯡꯉꯥꯏꯅꯤ ꯑꯗꯨꯅ ꯅꯨꯡꯉꯥꯏꯕ ꯑꯗꯣ ꯁꯨꯝ ꯈꯤꯇꯪ ꯈꯪꯍꯧꯕ ꯍꯥꯏꯕ ꯑꯃ ꯂꯩꯕꯅꯤꯅ
ꯎꯝ
ꯑꯗꯨꯒꯤ ꯈꯜꯂꯒꯅꯦꯠꯃꯌꯥꯝ ꯇꯝꯅꯔꯤꯁꯦꯅ ꯈꯟꯇꯣꯛ ꯊꯩꯕꯣꯡ ꯃꯔꯨ ꯅꯤꯄꯥꯟ ꯆꯥꯔꯦ ꯑꯩ
ꯎꯝ ꯆꯥꯈꯤꯗꯣꯏꯔꯣ
ꯎꯝ ꯉꯝꯃꯔꯣꯏ ꯑꯣꯛꯑꯦ
ꯎꯝ
ꯆꯦꯁꯤꯡꯅ ꯆꯥꯅꯤꯡꯉꯦ ꯊꯤꯜꯂꯣꯅ ꯇꯧꯔꯝꯕꯅꯦ
ꯎꯝ ꯃꯥꯁꯨ ꯃꯌꯨꯝꯗ ꯂꯩꯔ ꯃꯥꯟꯅꯦ
ꯎꯝ ꯎꯝ ꯈ ꯂꯩꯇꯕ ꯃꯥꯜꯂꯦ ꯃꯣꯏ ꯃꯥ ꯀꯩꯅꯣꯗ ꯍꯥꯏꯊꯔꯛꯀꯅꯤ ꯍꯥꯏꯌꯦ ꯀꯥꯡ ꯅꯨꯃꯤꯠꯀꯤꯗ ꯃꯣꯏ ꯑꯣꯖꯥ ꯍꯥꯟꯅ ꯑꯣꯏꯃꯤꯟꯅꯔꯝꯕꯒꯩ ꯆꯥꯛ ꯆꯥꯅꯤ ꯑꯗꯣ
ꯑꯣ ꯑꯩ ꯃꯥ ꯉꯁꯥꯏ ꯍꯥꯏꯊꯔꯦ ꯌꯨꯝꯗ ꯂꯩ ꯍꯥꯏꯕꯗꯨꯗ
ꯑꯣ ꯑꯗꯨꯗꯤ ꯈꯪꯗꯦꯗ
ꯎꯝ
ꯆꯥꯕꯅ ꯃꯔꯣꯝ ꯂꯦꯞꯅꯤꯡꯗ꯭ꯔꯤꯕ
ꯎꯝ ꯎ
ꯅꯣꯡꯃ ꯅꯣꯡꯃꯒꯤ ꯍꯛꯆꯥꯡꯁꯦ ꯁꯨꯝ ꯁꯨꯝ ꯊꯥꯒꯠꯂꯛꯏ
ꯎꯝ ꯎ ꯐꯣꯟꯁꯦ ꯑꯩꯃꯨꯛ ꯇꯧꯔꯛꯀꯦꯀꯣ ꯊꯥꯕ ꯇꯥꯕ ꯈ ꯅꯨꯡꯉꯥꯏꯇꯕ ꯎꯝ
ꯍꯣꯏ
ꯎ